ꯅꯪꯒꯤ ꯈꯣꯡꯖꯦꯜ ꯈꯛꯇ ꯉꯥꯏꯔꯛꯑꯦ ꯑꯩꯈꯣꯏ ꯌꯨꯝꯗ ꯅꯤꯜꯂꯤ
ꯅꯌꯦ
ꯈꯣꯟꯖꯦꯜꯗꯤ ꯇꯥꯗ꯭ꯔꯦ ꯐꯦꯟꯒꯤ ꯃꯈꯣꯟꯒ ꯅꯪꯒꯤ ꯃꯈꯣꯟ ꯈꯛꯇꯪ ꯉꯥꯏꯔꯤꯦ
ꯐꯌꯦ ꯐꯌꯦ ꯀꯩꯗꯧ
ꯅ ꯑꯩ ꯀꯟꯅ ꯇꯨꯝꯃꯒ ꯂꯩꯌꯦꯦ ꯀꯔꯤ ꯇꯧꯔꯨꯅꯤ ꯊꯕꯛ ꯈ ꯂꯩꯇꯕꯅꯤꯅ
ꯇꯨꯝ ꯇꯨꯝ ꯒ꯭ꯌꯥꯟ ꯇꯥꯅ ꯇꯨꯝ
ꯒ꯭ꯌꯥꯟꯗ ꯑꯩ ꯑ ꯇꯕꯨ ꯀꯩ ꯇꯥꯗꯦ ꯀꯣꯒ ꯑꯈꯇꯅꯦ ꯇꯥꯔꯁꯦ
ꯎꯝ
ꯑꯇꯣꯞꯄ ꯇꯥꯕꯁꯦ ꯍꯥꯏꯩꯅꯗꯦꯕ
ꯑꯗꯄ ꯇꯥꯕꯅꯤ ꯄꯨꯟꯅꯠꯇꯦ
ꯀꯔꯤ ꯃꯊꯦꯜꯅꯣ ꯅꯪꯗꯤ
ꯑꯁ ꯑꯩ ꯅꯨꯡꯊꯤꯜ ꯆꯥꯕꯒꯤ ꯑꯣ ꯆꯥꯗ꯭ꯔꯦ ꯑꯌꯨꯛ ꯊꯣꯡꯕꯗ ꯅꯨꯡꯊꯤꯜ ꯆꯥꯕꯒꯤ ꯆꯪ ꯃꯃꯟꯗꯨꯒꯤ ꯆꯥꯕꯗ ꯂꯥꯟꯗꯕ ꯇꯣꯑꯦ
ꯑꯁ ꯑꯩꯈꯣꯏꯗꯤ ꯏꯆꯦꯒꯤ ꯆꯥꯛꯇꯣ
ꯎꯝ
ꯆꯥꯗꯕꯤ ꯇꯨꯝꯕ ꯌꯥꯗꯦꯕ ꯑꯗꯨꯕꯨ ꯑꯁ ꯑꯗꯨꯒꯤ ꯅꯨꯡꯊꯤꯤꯟꯗ ꯑꯩꯈꯣꯏꯅꯦ ꯁꯤꯡꯒꯔꯥ ꯌꯥꯝ ꯆꯥꯎ ꯑꯆꯧꯕ ꯑꯃ ꯑꯃ ꯂꯩꯔ ꯆꯥꯏꯌꯦ
ꯑꯥ
ꯑꯗꯨꯒꯤ ꯃꯇꯨꯡꯗ ꯆꯥꯛ ꯑꯃꯨꯛ ꯉꯟꯅ ꯅꯍꯜꯂꯛꯒ ꯆꯔꯥ ꯋꯥꯜꯂꯦ
ꯑ
ꯆꯥꯔꯥ ꯋꯥꯕ ꯂꯣꯏꯔꯒ ꯍꯧꯖꯤꯛ ꯅꯨꯡꯊꯤꯟ ꯍꯪꯒꯥꯝ ꯆꯝꯐꯨꯠ ꯐꯨꯠꯄꯒꯤ ꯑꯩ ꯇꯦꯡꯀꯣꯏ ꯑꯅꯤꯃꯨ ꯈꯁꯤ ꯍꯥꯏꯈ꯭ꯔꯦ
ꯑ ꯎꯝ ꯅꯣꯏꯗꯤ ꯃꯤ ꯑꯅꯤ ꯁꯨꯕꯒꯤꯀꯣ ꯆꯥꯛ ꯆꯥꯕꯁꯨ ꯅꯨꯡꯉꯥꯏꯔꯤꯅꯦ ꯑꯩꯗꯤ ꯆꯥꯛ ꯆꯥꯕꯁꯤꯦ ꯅꯨꯡꯉꯥꯏꯇꯦꯕꯀꯣ ꯑꯍꯥꯎꯕ ꯂꯩꯒꯦ ꯑꯗꯨ ꯂꯩꯦꯒꯗꯦ ꯑꯗ ꯂꯩꯦꯒ ꯍꯥꯎꯗꯤ
ꯑꯁ ꯑꯗꯨꯅꯦ ꯉꯁꯤꯗꯤ ꯑꯩꯈꯣꯏ ꯏꯆꯦꯒ ꯑꯩꯈꯣꯏꯅꯤ ꯊꯕꯛ ꯆꯠꯄꯗꯣ ꯅꯣꯛꯅꯤꯡꯕꯒꯤ ꯅꯣꯛꯅꯤꯡꯕ ꯉꯥꯛꯇꯅꯦ ꯍꯣꯏꯅꯦ ꯆꯠꯂꯁ ꯉꯪ꯭ꯔꯦ
ꯎꯝ
ꯍꯨꯃꯥꯡꯒ ꯇꯥꯔꯦꯈꯩ ꯅꯣꯛ ꯏꯅꯤꯅꯦ ꯆꯥꯔꯀꯥꯟꯗ
ꯑꯦꯛꯁꯄꯤꯔꯤꯌꯦꯟꯁꯅꯤꯅꯦ ꯀꯩꯅꯣ
ꯑꯗꯨꯅꯦ ꯑꯩ ꯏꯆꯦꯈꯣꯏꯅꯤ ꯉꯁꯤꯁꯦ ꯘꯔꯤ ꯀꯌꯥꯔꯛ ꯇꯣꯡꯕ꯭ꯔꯥ ꯃꯉꯥꯔꯛꯅꯦ ꯇꯣꯡꯉꯁꯦ
ꯎꯝ
ꯍꯟꯗꯣ ꯍꯟꯖꯤ ꯍꯟꯗꯣ ꯍꯟꯖꯤ ꯀꯥꯕꯣ
ꯑꯗꯣ ꯕꯅꯤ ꯆꯠꯄꯗꯣ ꯌꯂꯥꯞꯄ꯭ꯔꯣ
ꯀꯌꯥ ꯍꯦꯟꯅ ꯂꯥꯞꯇꯦꯗ ꯑꯩꯈꯣꯏꯒꯤꯅ ꯀꯔꯤ ꯀꯔꯤ ꯌꯦꯡꯂꯡꯔꯨꯕ
ꯑꯣ
ꯑꯗꯨꯏ ꯑꯗꯨ ꯃꯥꯅ ꯇꯧꯕꯒꯤꯅꯦ ꯑꯁ ꯅꯣꯛꯅꯤꯡꯕꯁꯤꯗꯤ ꯑꯩꯈꯣꯏꯅꯤꯅ ꯈꯟꯕꯒ ꯇꯧꯔꯛꯄꯁꯤꯒ ꯌꯥꯝꯅ ꯈꯦꯠꯅꯕ
ꯎꯝ ꯑꯁ ꯃꯔꯛ ꯆꯠꯄꯗ ꯃꯌꯥꯝ ꯆꯠꯄ ꯉꯝꯗꯕꯅꯦ
ꯅꯦ ꯍꯣꯏ ꯅꯪ ꯅꯣꯏꯗꯤ ꯆꯠꯄ ꯀꯥꯟꯗ ꯑꯃꯨꯔꯛꯇꯕꯗ ꯀꯌꯥ ꯀꯌꯥ ꯇꯧꯕ ꯉꯝꯕ꯭ꯔꯣ
ꯑ ꯑꯅꯤ ꯔꯪ ꯑꯍ ꯔꯪ ꯐꯪꯅꯤꯗꯥꯝ ꯑꯃ ꯑꯅꯤꯗꯨ ꯂꯣꯏꯅꯤꯗꯝ
ꯅꯤꯗ
ꯑꯁ ꯑꯩ ꯈꯣꯟ ꯍꯥꯥ ꯍꯦꯟꯅ ꯇꯥꯏꯌꯦ ꯅꯪꯗꯣ ꯈꯔ ꯕꯤꯂꯨꯝꯗꯣ ꯈꯔ
ꯅꯪꯒꯤ ꯍꯣꯟ ꯈꯣꯟ ꯍꯦꯟꯅ ꯇꯥꯏ ꯍꯥꯏꯕ
ꯍꯣꯏ
ꯍꯧꯖꯤꯛꯇꯤ ꯌꯥꯔꯕꯣ ꯑꯩ ꯏꯇꯣꯝꯇ ꯋꯥꯔꯤ ꯇꯧꯕꯒ ꯑꯩꯉꯣꯟꯗꯒꯤ ꯅꯠꯇꯦ ꯅꯪꯉꯣꯟꯗ ꯌꯦꯡꯉꯣ ꯑꯩꯒꯤꯗꯤ ꯂꯩꯈꯠꯇꯦ
ꯑꯩꯉꯣꯟꯗ ꯄꯥꯛ ꯑꯃꯨꯛ ꯇꯥꯔꯤꯅꯦ
ꯑꯦ ꯇꯥꯕ꯭ꯔꯣ
ꯎꯝ
ꯑꯣ ꯇꯥꯔꯤꯕ꯭ꯔꯣ ꯍꯧꯖꯤꯛꯐꯥꯎ
ꯍꯜꯂꯣ ꯍꯜꯂꯣ ꯍꯧꯖꯤꯛ ꯍꯧꯖꯤꯛꯇꯤ ꯑꯥ ꯑꯃꯨꯛ ꯇꯥꯔꯤꯌꯦ ꯑ ꯈꯪꯗ꯭ꯔꯦ ꯇꯥꯁꯅꯨ
ꯃꯥꯗꯒꯤ ꯃꯈꯥꯅꯦ ꯇꯥꯔꯤꯕ꯭ꯔꯣ ꯍꯧꯖꯤꯛꯐꯥꯎ ꯇꯥꯔꯤꯕ꯭ꯔꯣ
ꯉꯁꯥꯏꯗꯣ ꯇꯥꯏꯑꯕꯀꯣ ꯍꯧꯖꯤꯛꯇꯤ ꯍꯧꯖꯤꯛꯇꯤ ꯈꯤꯇꯪ ꯇꯥꯏ ꯈꯪꯗ꯭ꯔꯦ ꯑꯥ ꯍꯧꯖꯤꯛ ꯇꯥꯗ꯭ꯔꯦ ꯍꯧꯖꯤꯛꯇꯤ ꯐꯔꯦ
ꯇꯥꯗꯕꯗꯣ ꯐꯔꯕꯅꯦ ꯇꯥꯔꯗꯤ ꯐꯠꯇꯦ
ꯎꯝ ꯀꯩꯅꯣ ꯏꯇꯣꯝꯇ ꯋꯥꯔꯤ ꯇꯧꯕꯒ ꯆꯞ ꯃꯥꯟꯅꯔꯦꯕ ꯑꯣ ꯑꯗꯨꯒꯤ ꯈꯔ ꯅꯨꯡꯉꯥꯏꯇꯕ
ꯏꯇꯣꯝꯗ ꯋꯥꯔꯤ ꯁꯥꯟꯅꯕꯁꯤꯅ ꯅꯨꯡꯉꯥꯏꯕꯅꯤꯅꯦ
ꯏꯁ ꯉꯥꯎꯕꯒꯤ ꯇꯥꯏꯞ ꯃꯥꯟꯗ꯭ꯔꯣ
ꯑꯁ ꯈꯪꯗꯦ ꯉꯁꯤ ꯑꯩ ꯄꯩꯁꯥꯁꯨ ꯈꯨꯜꯂꯦ ꯗꯥꯎ ꯌꯥꯏꯌꯦ
ꯀꯩ ꯆꯥꯒꯦ
ꯑꯗꯨꯒꯨꯝꯕ ꯑꯗꯨꯒꯨꯝꯕꯗꯣ ꯊꯝꯖꯟꯕ ꯅꯨꯡꯉꯥꯏꯇꯦ ꯍꯥꯏꯗꯥꯏꯅꯦ ꯄꯩꯁꯥ ꯊꯝꯖꯟꯕꯗꯣ ꯐꯠꯇꯦ ꯍꯥꯏꯗꯥꯏꯅꯦ
ꯑꯣ ꯂꯩꯊꯣꯛ ꯇꯥꯔ ꯆꯥꯊꯣꯛꯑꯣ ꯍꯥꯏꯕꯗꯨꯔꯣ
ꯍꯣꯏ ꯑꯈꯣꯏꯗ ꯊꯝꯖꯤꯟꯕ ꯅꯨ ꯐꯠꯇꯦ ꯑꯗꯨꯃꯥꯏ ꯈꯪꯗꯦꯗꯥ ꯆꯨꯝꯃꯤꯔꯥ ꯂꯥꯜꯂꯤꯔꯥ
ꯑꯗꯨꯒꯤ ꯋꯥꯔꯤꯗꯣ ꯍꯥꯏꯕꯤꯒꯦ ꯑꯩꯅ ꯄꯩꯁꯥ ꯎꯌꯦ ꯏꯆꯦꯗ ꯏꯆꯦꯒꯤ ꯃꯈꯣꯟ ꯇꯥꯕ꯭ꯔꯣ
ꯇꯥꯗꯦ
ꯑꯣ ꯏꯆꯦꯗ ꯑ ꯑꯩꯅ ꯄꯩꯁꯥ ꯎꯏ ꯍꯥꯏꯕ ꯑꯗꯨ ꯏꯆꯦꯅ ꯅꯪꯒꯤ ꯈꯣꯡꯂ ꯈꯣꯡ ꯍꯥꯟꯅ ꯅꯦꯠꯂꯣ ꯍꯥꯏꯕ ꯑꯁ ꯅꯣꯛꯅꯤꯡꯕ ꯁꯤꯗꯤꯀꯣ
ꯊꯥꯏꯅ ꯑꯗꯨꯃꯥꯏꯅ ꯇꯧꯗ꯭ꯔꯥ ꯑꯁ ꯑꯩꯅ ꯈꯔ ꯀꯩ ꯈꯨꯜꯂꯦꯕꯀꯣ ꯑꯩꯗꯤ ꯐꯪꯉꯤꯁꯦ ꯑꯩꯒꯤ ꯀꯩꯅꯣꯅꯤ ꯈꯜꯂꯦ ꯕ꯭ꯂꯦꯁꯤꯡ
ꯍꯣꯏꯗ ꯍꯣꯏ
ꯍꯥꯏꯕꯗꯤ ꯅꯍꯥꯟꯗꯣ ꯑꯩ ꯃꯤꯉꯣꯟꯗ ꯆꯥꯝ ꯆꯥꯝꯃ ꯄꯤꯌꯦꯕ
ꯑꯣ
ꯑꯗꯨꯒꯤ ꯂꯥꯛꯄ ꯑꯣꯏꯔꯝꯅꯤ ꯈꯜꯂꯦꯕ ꯍꯣꯏ ꯑꯅꯤꯔꯛ ꯂꯥꯛ
ꯎꯝ ꯎꯝ
ꯑꯗꯨꯒꯤ ꯑꯣꯏꯔꯝꯒꯅꯤ ꯍꯥꯏꯕꯁꯦ ꯑꯩꯅ ꯌꯥꯝꯅ ꯊꯥꯖꯔꯦ
ꯑꯁ ꯉꯁꯤꯁꯦ ꯀꯩꯅꯣ ꯈꯪꯗꯦ ꯌꯥꯝꯅ ꯇꯟꯕꯗꯣ ꯑꯣꯏꯌꯦ ꯅꯅꯥꯎ ꯅꯨꯄꯥꯈꯣꯏ ꯊꯕꯛ ꯇꯧꯕ ꯍꯧꯔꯕꯣ
ꯍꯧꯗ꯭ꯔꯤꯗ ꯀꯧꯔꯛꯀꯅꯤ ꯍꯥꯏꯔꯒ ꯀꯧꯔꯛꯇ꯭ꯔꯤꯕꯀꯣ
ꯍꯣꯏ
ꯑꯗꯨꯗꯣ ꯉꯥꯏꯔꯤꯅꯦꯕ
ꯅꯣꯏ ꯃꯣꯏ ꯀꯩꯅꯣ ꯀꯩꯅꯣ ꯇꯧꯕ ꯇꯧꯕ ꯆꯠꯂꯦ ꯍꯥꯏꯕ ꯅꯠꯇ꯭ꯔꯣ
ꯍꯣꯏ ꯂꯣꯏꯔꯤ ꯍꯥꯏꯌꯦꯦ ꯑ ꯑꯃꯨꯛ ꯍꯥꯏꯔꯛꯀꯅꯤ ꯍꯥꯏꯕꯀꯣ ꯑꯗꯨꯗꯤ ꯍꯪꯗꯤ ꯍꯥꯏ
ꯅꯨꯃꯤꯠ ꯀꯌꯥ ꯇꯧꯕ ꯌꯥꯕ꯭ꯔꯣꯗꯣ
ꯅꯨꯃꯤꯠ ꯑꯍꯨꯝ ꯈꯖꯅ ꯑꯣꯏ ꯃꯥꯜꯂꯦ ꯑꯃ
ꯅꯤ ꯑꯣ ꯃꯤ ꯀꯌꯥꯗꯤ ꯂꯥꯛꯑꯦ ꯍꯥꯏꯕ꯭ꯔꯣ
ꯀꯨꯟꯊ꯭ꯔꯥ ꯀꯨꯟꯊ꯭ꯔꯥ ꯃꯉꯥ ꯍꯥꯏꯔ ꯑꯗꯨꯃꯥꯏꯅ ꯍꯩꯕꯀꯣ
ꯑꯣ ꯑꯣ ꯑꯗꯨꯗꯤ ꯌꯥꯝꯃꯦꯅ
ꯍꯣꯏ ꯃꯤ ꯑꯇꯣꯞꯄꯗꯤ ꯆꯍꯤ ꯑꯅꯤ
ꯑꯅꯤ ꯑꯍꯨꯝ ꯉꯥꯏꯅꯕ ꯂꯩꯔꯝꯃꯣ ꯑꯣ ꯇꯂꯦꯅꯁꯤ ꯁꯤꯒꯤ ꯊꯕꯛꯇꯧꯕ ꯆꯍꯤ ꯑꯅꯤ ꯑꯍꯨꯨꯝ ꯅꯠꯇ꯭ꯔꯣ
ꯍꯣꯏ ꯃꯣꯏꯗꯣ ꯃꯣꯏꯗꯣ ꯑꯃ ꯇꯪꯈꯥꯏꯗꯪ ꯄꯤ ꯍꯥꯏꯕꯀꯣ
ꯑ
ꯑꯗꯨꯒꯤ ꯑꯩꯈꯣꯏꯗꯤ ꯑꯍꯨꯝ ꯌꯥꯎꯋꯕꯀꯣ ꯍ ꯍꯔ ꯀꯥꯎ ꯑꯗꯨ ꯃꯥꯏ ꯇꯧꯅꯤꯕ ꯐꯣ
ꯑꯃ ꯇꯪꯈꯥꯏ ꯀꯛ ꯄꯤꯕꯅꯣ ꯆꯍꯤ ꯀ꯭ꯌꯥ ꯉꯥꯏꯕ
ꯑꯗꯣ ꯑꯃ ꯇꯪꯈꯥꯏ ꯄꯤꯕꯗꯣ ꯆꯍꯤ ꯑ ꯑꯃ ꯑꯃ ꯇꯪꯈꯥꯏꯒꯨꯝꯕ ꯉꯥꯏ ꯃꯥꯅꯤ ꯃꯣꯏꯗꯣ
ꯑꯁꯇꯨꯗꯤ ꯃꯇꯝ ꯌꯥꯝ ꯉꯥꯏꯌꯦꯅ
ꯍꯣꯏ ꯍꯥꯞꯗꯤ ꯉꯥꯏꯔꯤꯦ ꯃꯇꯝꯗꯣ
ꯍꯣꯏ ꯇꯞꯅ ꯇꯞꯅ ꯉꯥꯏꯔꯒꯗꯤ ꯊꯕꯛꯇꯤ ꯐꯪꯕ ꯉꯥꯛꯇꯅꯦ ꯑꯗꯨ ꯍꯧꯖꯤ ꯍꯦꯛ ꯊꯨꯅ ꯐꯪ ꯐꯣꯟꯗꯦꯗ
ꯎꯝ
ꯑ
ꯍꯪ ꯃꯦꯗꯥ ꯐꯔꯣ ꯍ ꯌꯦꯅ ꯇꯁꯨ ꯇꯧꯅꯤꯒ ꯂꯩꯇꯅ ꯑꯣꯏꯔ ꯁꯕꯦꯅ ꯉꯥꯛꯇꯪ ꯂꯩꯔꯦ ꯑꯃꯨꯛ ꯏꯔꯨ ꯉꯥꯛꯇꯪ ꯂꯩꯔꯦ ꯑꯃꯨꯛ
ꯇꯃꯅꯨ ꯑꯗꯨꯅ ꯐꯔꯦ ꯍꯣꯏ ꯑꯩꯈꯣꯏꯁꯨ ꯍꯧꯖꯤꯛ ꯈꯔ ꯂꯩꯔꯗꯤ ꯀꯩꯅꯣ ꯇꯧꯔꯅꯤ ꯕꯣꯜ ꯌꯦꯡꯅꯤꯡꯉꯥꯏ ꯀꯩꯗꯣ ꯑꯃꯨꯛ ꯇꯧꯕ ꯍꯧꯔꯅꯤ ꯕꯣꯜ ꯌꯦꯡꯊꯣꯛꯑꯒ ꯅꯨꯡꯉꯥꯏꯅ ꯂꯩꯔꯒꯦ
ꯅꯟ꯭ꯔꯣ
ꯈꯔ ꯈꯔꯗꯤ ꯇꯨꯝꯗ꯭ꯔꯗꯤ ꯌꯥꯗꯧ ꯃꯥꯟꯗꯦꯕ ꯈꯤꯇꯪꯗꯤ ꯇꯨꯝꯒꯦ ꯈꯜꯂꯛꯑꯦ
ꯑꯣ ꯑꯁ ꯑꯩꯗꯤ ꯉꯟꯅ
ꯇꯨꯝꯅ ꯌꯥꯗꯦ ꯃ ꯍꯣꯏ
ꯇꯨꯝꯅꯤꯡꯕ ꯐꯥꯎꯗꯕꯗꯣ ꯄꯨꯡ ꯑꯃ ꯑꯅꯤ ꯇꯥꯗ꯭ꯔꯤꯉꯩꯗ ꯇꯨꯝꯕ ꯌꯥꯗꯦ ꯇꯧꯕꯒꯤꯗꯣ ꯑꯗꯨꯃꯥꯏꯅ ꯇꯧꯕ ꯑꯁ ꯌꯦꯡꯉꯉꯥꯏ ꯆꯠꯂꯣ ꯌꯦꯡꯈ꯭ꯔꯕꯅꯤꯅ ꯑꯩꯁꯨ ꯄꯥꯝꯃꯛꯇꯦꯕ ꯅꯍꯥꯟꯗꯣ ꯌꯦꯡꯊꯣꯛꯈ꯭ꯔꯦ ꯂꯣꯏꯅ ꯑꯗꯨꯒꯤ ꯑꯗꯨꯒꯨꯝꯕꯁꯨ ꯌꯦꯡꯅꯤꯡꯉ ꯠꯇ꯭ꯔꯦꯗ ꯑꯩꯗꯣ ꯌꯦꯡꯗꯕꯗ ꯀꯨꯏꯔꯦꯕ ꯑꯗꯨꯗꯒꯤ
ꯑꯁꯤ ꯍꯜꯂꯥꯛꯑꯦ ꯂꯝꯕꯤ ꯂꯝꯕꯤ ꯆꯞ ꯆ ꯀꯩꯅꯣ ꯆꯠꯄꯗꯣ ꯊꯕꯛ ꯆꯠꯄꯗꯣꯣ
ꯎꯝ
ꯑꯗꯣ ꯆꯠꯂꯦ ꯆꯠꯂꯒ ꯍꯜꯂꯛꯑꯒ ꯃꯨꯒꯤ ꯐꯖꯕ ꯑꯃ ꯌꯦꯡꯊꯣꯛꯑꯦ
ꯑꯣ
ꯏꯟꯊꯣꯛꯄ ꯂꯣꯏꯔꯒ ꯆꯥꯛ ꯌꯦꯟꯁꯥꯡꯗꯤ ꯑꯩꯅ ꯉꯁꯤ ꯊꯣꯡꯗꯦ ꯏꯆꯦꯅ ꯊꯣꯡꯕꯅꯦꯕ ꯈꯪꯗꯦ ꯉꯁꯤꯁꯦ ꯄꯨꯡ ꯅꯨꯡꯁꯥꯗ ꯊꯣꯛꯄꯒꯤꯔꯥ ꯈꯪꯗꯦ ꯍꯛꯆꯥꯡ ꯌꯥꯝ ꯉꯝꯗꯕꯗꯣ ꯑꯣꯏꯌꯦ ꯑꯗꯨ ꯉꯁꯥꯏꯁꯨ ꯉꯁꯥꯏꯁꯨ ꯏꯔꯨꯕꯅꯦꯕ ꯑꯗꯨ ꯍꯟꯖꯤꯟꯅ ꯂꯨꯁꯤꯦꯔꯥ ꯂꯨ ꯁꯣꯏꯁꯤꯦꯔꯥ ꯈꯪꯗꯦ ꯀꯣꯛ ꯉꯥꯎꯋꯦꯍꯜꯂꯨꯔꯁꯨ ꯀꯃꯥꯏꯅ ꯇꯧꯕ
ꯑꯣ ꯀꯩ ꯍꯥꯏꯗꯅꯣ ꯅꯨꯡꯗꯥꯡꯗ ꯁꯥ ꯁꯥꯒꯠꯄꯗꯣ ꯑꯩꯈꯣꯏ ꯏꯁꯥ ꯁꯥꯒꯠꯄ ꯑꯗꯣ ꯅꯨꯡꯁꯥꯗ ꯆꯠꯂꯗꯤ ꯃꯌꯥꯝ ꯇꯧꯕꯅꯦ ꯑꯗꯨꯒꯕꯗꯣ
ꯈꯪꯗꯦ ꯑꯗꯨꯃꯥꯏꯅ ꯇꯧꯕꯒꯤꯔꯥ ꯍꯣꯔꯦꯟ ꯑꯃꯨꯛꯀ ꯑꯗꯨꯃꯥꯏꯅ ꯇꯧꯔꯛꯁꯨꯗꯗꯤ ꯈꯪꯗꯦꯕ
ꯎꯝ
ꯑꯣ ꯑꯁ ꯍꯧꯖꯤꯛ ꯐꯥꯎ ꯍꯧꯖꯤꯛꯁꯨ ꯃꯤꯠꯇꯣ
ꯎꯝ
ꯎꯏꯔꯒ ꯅꯪꯉꯣꯟꯗ ꯋꯥꯔꯤ ꯁꯥꯔꯤꯉꯁꯦ
ꯑꯁ ꯑ ꯑꯁ ꯌꯥꯝ ꯂꯨꯔꯤꯅꯦ ꯅꯪꯒꯤꯁꯦ
ꯑꯗꯨꯅꯦ ꯑꯁ ꯉꯁꯥꯏ ꯏꯃꯥꯟꯅꯕꯤ ꯑꯃ ꯑꯅ ꯈꯔ ꯂꯨꯅ ꯇꯤꯟꯅꯕ ꯇꯝꯄꯥꯛꯇ ꯂꯩꯕ ꯏꯃꯥꯟꯅꯕꯤꯗꯣ
ꯎ ꯎꯥ
ꯑꯩꯉꯣꯟꯗ ꯉꯁꯥꯏ ꯋꯥꯔꯤ ꯇꯧꯒꯦ ꯍꯥꯏꯅ ꯇꯧꯕꯅꯦꯕ
ꯎꯝ
ꯑꯩꯅ ꯅꯪꯉꯣꯟꯗ ꯂꯤꯕ ꯋꯥꯔꯤ ꯍꯧꯖꯤꯛꯀꯤ
ꯑꯣ
ꯇꯧꯒꯦ ꯇꯧꯔꯒ ꯑꯁ ꯃꯥꯁꯨ ꯄꯥꯏꯗꯦ ꯑꯩꯅ ꯀꯩꯅꯣꯁꯨ ꯊꯥꯏꯌꯦꯕꯀꯣ
ꯎꯝ
ꯃꯥꯗꯣ ꯑꯃꯨꯛꯀ ꯍꯥꯟꯒꯤ ꯋꯥꯈꯜ ꯅꯨꯡꯉꯥꯏꯇꯕꯗꯣ ꯑꯃꯨꯛ ꯍꯧꯔ ꯃꯥꯜꯂꯦ
ꯑꯥ
ꯑꯗꯨꯒꯤ ꯅꯪ ꯇꯧꯕ ꯐꯪꯗꯕ꯭ꯔꯣ ꯅꯪꯁꯨ
ꯎ ꯅꯍꯥꯟ ꯑꯩ ꯧ ꯑꯩ ꯋꯥꯅꯤ ꯇꯧꯗ꯭ꯔꯦ ꯅꯍꯥꯟ
ꯅꯍꯥꯟ ꯇꯧꯕꯗꯣ ꯑꯗꯨꯗꯒꯤ ꯇꯧꯗ꯭ꯔꯤꯕ ꯑꯗꯨꯅꯤ ꯑꯩꯅ ꯊꯥꯏꯌꯦꯕ ꯍꯥꯏꯕ ꯑꯗꯨ ꯀꯥꯟꯗ ꯃꯥꯅꯁꯨ ꯈꯪꯒꯤ ꯅꯨꯡꯉꯥꯏꯇꯕ ꯃꯥꯜꯂꯦꯕ ꯃꯥꯗꯣ
ꯎꯝ
ꯥꯏ ꯈꯣꯠꯂꯤꯗꯧꯔ ꯑꯅ ꯀꯁ ꯀꯩꯇ ꯈꯪꯒꯅꯨ ꯈꯣꯠꯀꯅꯨ ꯊꯥꯔꯒ ꯑꯩꯅ ꯀꯣꯜ ꯇꯧꯔꯒ ꯋꯥꯔꯤ ꯁꯥꯟꯅꯒꯦ ꯇꯧꯕꯁꯦ ꯃꯥ ꯐꯣꯟ ꯄꯥꯏꯗꯕ
ꯎꯝ
ꯀꯅꯤꯡ ꯉꯅꯤ ꯇꯨꯝꯝꯕ ꯆꯥꯂꯒ ꯃꯥꯥꯏ ꯇꯖꯥꯅꯣꯗꯨꯗꯤꯦ
ꯎꯝ ꯍꯧꯖꯤꯛ ꯍꯧꯖꯤꯛꯔꯣ
ꯉꯁꯥꯏ ꯅꯨꯡꯊꯤꯟꯗ
ꯑꯣ ꯈꯪꯗꯦꯗ ꯏꯕꯅꯤ ꯇꯧꯕꯗꯨꯗꯤ ꯑꯗꯨꯒꯨꯝꯕ ꯋꯥꯔꯤꯗꯨ ꯁꯅꯗꯦꯕꯀꯣ ꯍꯥꯏ ꯎꯃ ꯑꯩꯉꯣꯟꯗ ꯏꯄꯥ ꯏꯄꯥ ꯐꯪꯗꯦ ꯑꯇꯣꯞꯄꯗꯤ ꯁꯅꯥꯗꯦꯕ ꯀꯣ
ꯎꯝ ꯑꯗꯨ ꯇꯧꯔꯝꯃꯣꯏꯅ ꯉꯁꯥꯏ ꯑꯅ ꯃꯥ ꯊꯥꯔꯛꯄꯅꯦꯕꯀꯣ
ꯎꯝ
ꯑꯗꯨꯃꯥꯏꯅ ꯇꯧꯋꯦ ꯈꯣꯠꯂꯦ ꯈꯪꯗꯦ
ꯑꯃꯨꯛ ꯐꯥꯎꯉꯥꯏ ꯍꯥꯏꯕ꯭ꯔꯣ
ꯊꯣꯛꯇꯤ ꯊꯣꯛꯇ꯭ꯔ ꯃꯥꯜꯂꯦ ꯑꯗꯨꯕꯨ ꯑꯩꯅ ꯃꯣꯏꯒꯤ ꯑꯗ ꯏꯃꯥꯟꯅꯕꯅ ꯈꯪꯒ ꯅꯨꯄꯥꯒꯤ ꯐꯣꯟꯒꯤ ꯏꯁꯇꯦꯇꯥꯁꯇꯣ ꯑꯗꯨꯗꯗꯤ ꯃꯥꯒꯤ ꯏꯁꯇꯦꯇ ꯑꯗꯨ ꯍꯥꯒꯠꯄꯗꯣ ꯊꯕꯛ ꯃꯐꯝ ꯍꯣꯡꯅꯤꯡꯉꯥꯏꯔ ꯅꯠꯇ꯭ꯔꯒ ꯇꯝꯄꯥꯛꯇ ꯍꯟꯅꯤꯡꯉꯥꯏꯔ ꯑꯃꯗꯤ ꯃꯥꯜꯂꯦꯕ
ꯑꯝ
ꯍꯥꯞꯀꯠꯂꯦꯕꯀꯣ ꯑꯗꯨꯒꯤ ꯑꯩꯅ ꯇꯝꯄꯥꯛ ꯇꯥꯍꯜꯂꯗꯤ ꯏꯃꯥꯟꯅꯕꯤꯗꯨ ꯎꯔꯅꯤꯅ
ꯍꫭꯏ-ꯍꯣꯏ
ꯑꯗꯣ ꯍꯜꯂꯛꯀꯦ ꯈꯣꯠꯀꯦ ꯀꯩꯅꯣ ꯑꯗꯨꯃꯥꯏꯅ ꯍꯥꯏꯕꯒꯤꯔꯥ ꯀꯩꯅꯣ ꯈꯜꯂꯦꯕꯀꯣ ꯑꯗꯨꯕꯨ ꯁꯦꯡꯅꯗꯤ ꯈꯪꯗꯦ
ꯑꯩ ꯂꯩꯕ ꯃꯐꯝꯗꯨ ꯂꯩꯕ ꯅꯠꯇ꯭ꯔꯣ
ꯅꯪ ꯂꯩꯕ ꯃꯐꯝꯗ ꯂꯩ ꯂꯩꯕ ꯂꯩꯕꯅꯦ ꯍꯣꯏ ꯑꯗꯨꯗꯔ ꯀꯩꯅꯣꯗꯔ ꯀꯥꯎꯈ꯭ꯔꯦ ꯑꯩꯁꯨ
ꯅꯍꯥꯟ ꯑꯩ ꯂꯩꯐꯝ
ꯂꯩꯕ ꯃꯐꯝꯗ ꯂꯩꯌꯦ ꯍꯥꯏꯕꯗꯣ
ꯑꯗꯨꯗ ꯑꯗꯨꯝ ꯂꯩꯔꯦ ꯍꯥꯏ
ꯑꯦ ꯍꯥꯏꯗꯤ ꯑꯣ ꯂꯩꯔꯝꯒꯅꯤ ꯍꯣꯏ ꯅꯍꯥꯟ ꯃꯥ ꯆꯠꯇꯕ ꯑꯒꯨꯝꯅꯤ ꯇꯧꯕꯅꯦ ꯑꯗꯣ ꯃꯥ ꯃꯥꯒꯤ ꯐꯣꯟꯗꯣ ꯍ ꯀꯄꯗ ꯎꯗꯤꯕ ꯑꯗ ꯅꯪ ꯍꯗꯤꯗ꯭ꯔꯦꯕ
ꯊꯣꯛꯅꯤꯡꯉꯥꯏ ꯐꯝꯃꯒ ꯂꯩꯕ꯭ꯔꯥ ꯅꯠꯇ꯭ꯔꯒ
ꯀꯩꯅꯣ ꯃꯣꯏꯒꯤ ꯊꯕꯛ ꯇꯧꯃꯤꯟꯅꯕ